ꯍꯜꯂꯣ ꯍꯧꯖꯤꯛꯁꯤꯕꯨ ꯀꯃꯥꯏ ꯀꯃꯥꯏ ꯇꯧꯔꯤꯒꯦ
ꯍꯧꯖꯤꯁꯦ ꯃꯊꯥꯏ ꯌꯥꯝ ꯁꯥꯔꯤ
ꯀꯥꯏ ꯀꯌꯥ
ꯂꯝꯕꯤ ꯊꯤꯡꯕꯒꯤ ꯄꯣꯠ ꯑꯝꯇ ꯂꯥꯛꯇꯕꯒꯤ ꯏꯁꯇꯣꯔ ꯄꯣꯠ ꯍꯥꯡꯕꯒꯤ
ꯑꯣ ꯁꯤꯁꯨ ꯐꯠꯇꯕ ꯀꯩꯅꯣ ꯑꯃꯅꯤꯀꯣ ꯃꯌꯥꯝꯒꯤ ꯄ꯭ꯔꯖꯥꯒꯤ ꯌꯦꯡꯗꯕ ꯏꯔꯥꯡꯁꯦ ꯈꯤꯇꯪ ꯅꯦꯝꯃꯑꯗꯤ ꯈꯔꯁꯨ ꯐꯠꯇꯕ ꯑꯨꯡꯅ ꯍꯟꯗꯛꯀꯤ ꯅꯣꯡꯁꯦ ꯀꯃꯥꯏꯅ ꯇꯧ ꯇꯧꯔꯤꯒꯦ ꯑꯗꯨꯋꯥꯏꯗꯗꯤ ꯀꯩꯅꯣ ꯇꯧ ꯂꯧꯎ ꯁꯤꯡꯎꯕ ꯃꯇꯝꯁꯦ ꯀꯩꯅꯣ ꯇꯧꯗ꯭ꯔꯥ ꯂꯧ ꯃꯇꯝꯗ ꯌꯧꯁꯜꯂꯛꯦ
ꯑꯩ ꯂꯧ ꯂꯩꯇꯕꯅꯤꯅ ꯑꯗꯨꯒꯤ ꯑꯋꯥꯕꯗꯤ ꯂꯩꯇ꯭ꯔꯦ
ꯍꯣꯏ ꯁꯣꯝꯒꯤ ꯀꯩꯅꯣꯗꯤ ꯆꯦꯡꯗꯤ ꯀꯩꯅꯣ ꯇꯧꯕꯤꯕ꯭ꯔꯣ ꯑꯗꯣ ꯋꯥꯕ꯭ꯔꯥ ꯅꯠꯇ꯭ꯔꯒ ꯀꯃꯥꯏ ꯀꯃꯥꯏꯅ ꯇꯧꯋ ꯃꯇꯝ ꯃꯇꯝꯗꯨꯒꯤ ꯑꯣꯏꯅ ꯋꯥ ꯑꯣ ꯆꯍꯤꯒꯤ ꯑꯣꯏꯅ ꯐꯧ ꯋꯥꯗꯣ ꯑꯩꯈꯣꯏ ꯂꯧ ꯎꯗ꯭ꯔꯗꯤ ꯐꯧꯗꯨ ꯀꯩꯅꯣꯗ ꯂꯩꯌꯣ ꯂꯩꯌꯣ ꯄꯄꯥ ꯄꯄꯥ ꯀꯩꯁꯨ ꯆꯠꯂꯨꯏ ꯆꯍꯤꯒꯤ ꯑꯣꯏꯅ ꯐꯧꯗ ꯎꯗ꯭ꯔꯗꯤ ꯂꯣꯛꯇ꯭ꯔꯗꯤ ꯑꯩꯈꯣꯏꯅ ꯋꯥꯟꯗ꯭ꯔꯗꯨꯁꯨ ꯐꯪꯉꯣꯏ ꯍꯥꯏꯖꯔꯤꯕꯀꯣ ꯑꯗꯨꯅ ꯅꯣꯡꯁꯤꯁꯨ
ꯑꯗꯨꯒꯤ ꯑꯋꯥꯕ ꯂꯩꯕ ꯍꯥꯏꯔꯗꯤ ꯇꯥꯏꯃꯤꯡꯗꯣ ꯈꯪꯗꯦ ꯍꯥꯏꯕ ꯁꯤ ꯃꯇꯝꯗ ꯅꯣꯡ ꯆꯨꯔꯦ ꯁꯤ ꯃꯇꯝꯗ ꯐꯩ ꯍꯥꯏꯕꯗꯣ ꯑꯩꯈꯣꯏꯅ ꯂ ꯎꯎꯗꯕꯅꯤꯅ ꯈꯪꯗꯦ ꯍꯥꯏꯕꯗꯨꯗ
ꯎꯝ ꯑ ꯃꯅꯤꯄꯨꯔꯒꯤ ꯀꯨꯝꯍꯩ ꯍꯔꯥꯎ ꯍꯥꯏꯔꯒ ꯑꯩꯈꯣꯏꯒꯤ ꯍꯤꯟꯗꯨ ꯗꯔꯃꯒꯤ ꯑꯣꯏꯕ ꯌꯥꯝꯅ ꯀꯩꯅꯣ ꯑꯩꯈꯣꯏꯒꯤ ꯍꯤꯟꯗꯨ ꯗꯔꯃꯒ ꯌꯥꯝ ꯅꯛꯁꯤꯟꯅꯕ ꯑꯩꯈꯣꯏꯒꯤ ꯀꯥꯡ ꯀꯨꯏꯁꯤꯜꯂꯛꯇ꯭ꯔꯦꯀꯣ ꯍꯥꯏꯌꯦ
ꯀꯖꯦ ꯍꯥꯏꯗꯤ ꯂꯥꯏꯒꯤ ꯑꯗꯨꯒꯤ ꯑꯗꯥꯒꯤꯗꯤ ꯈꯪꯗꯦ ꯀꯥꯡꯗ ꯑꯩꯅ ꯄꯥꯝꯕꯁꯦ ꯈꯦꯆꯤ ꯆꯥꯕꯒꯤꯗꯤ ꯀꯥꯡ ꯂꯥꯛꯄꯩ ꯍꯔꯥꯎꯔꯤꯁꯦ
ꯑꯣ ꯑꯩꯗꯤ ꯈꯦꯇꯗꯦ
ꯈꯣꯏꯔꯝꯗꯕ ꯑꯩ ꯀꯔꯤꯝꯇ ꯃꯔꯤ ꯂꯩꯔꯖꯗꯤꯦ ꯑꯩ ꯑꯩꯅ ꯄꯥꯝꯕꯁꯦ ꯀꯥꯡ ꯂꯥꯛꯄꯒꯤ
ꯈꯦꯆꯤ ꯈꯔ ꯌꯥꯝ ꯆꯥꯕ
ꯑꯦ ꯑꯗꯨꯅꯦ ꯑꯗꯨꯗꯤ ꯑꯗꯨꯗꯤ ꯆꯥꯁꯤ ꯐꯗꯅ ꯀꯩꯅꯣ ꯈꯦꯆꯤꯗꯣ
ꯀꯖꯤ ꯆꯥꯒ ꯇꯧꯔꯤꯕꯅꯤ
ꯑꯥ ꯈꯦꯆꯤ ꯊꯣꯡꯕ ꯍꯩꯕ ꯃꯤ ꯂꯩꯌꯦ ꯌꯥꯝ ꯍꯩꯕ ꯑ ꯑ ꯂꯩ
ꯊꯣꯡꯕꯤꯌꯨ ꯑꯩꯁꯨ ꯂꯥꯛꯀꯗꯧꯔꯤꯕꯅꯤ
ꯍꯧꯖꯤꯛꯁꯦ ꯖꯨꯂꯥꯏ ꯑꯥꯒꯁꯇꯣ ꯖꯨꯂꯥꯏꯔ ꯑ ꯖꯨꯂꯥꯏꯒꯤ ꯑꯣ ꯇꯔꯦꯠ ꯀꯣ ꯑꯣ ꯎꯝ
ꯑꯥꯎ
ꯑꯥ
ꯍꯧꯖꯤꯛꯇꯤ ꯋꯥꯔꯜꯗ ꯀꯞ ꯌꯥꯝ ꯀꯟꯅ ꯅꯨꯡꯉꯥꯏꯔꯦ ꯑꯗꯨꯅ ꯀꯥꯡꯒ ꯆꯪꯅꯗ꯭ꯔꯤ ꯃꯌꯥꯝꯁꯦ ꯑꯃꯨꯛ ꯁꯤꯁꯦ ꯄꯣꯔꯇꯨꯒꯜ ꯄꯣꯛꯈ꯭ꯔꯦ ꯃꯌꯥꯝꯒꯤ ꯋꯥꯟ ꯑꯣꯐ ꯗ ꯐꯦꯕꯣꯔꯥꯏꯠ ꯃꯌꯥꯝꯅ ꯄꯥꯝꯅꯕ ꯄꯣꯇꯨꯒꯜ ꯄꯣꯛꯈ꯭ꯔꯦ
ꯍꯜꯂꯣ
ꯍꯜꯂꯣ
ꯑꯥ ꯑꯥ
ꯃꯌꯥꯝꯅ ꯌꯥꯝ ꯄꯥꯝꯅꯕ ꯃꯌꯥꯝꯅ ꯌꯥꯝ ꯄꯥꯝꯅꯕ ꯄꯣꯔꯇꯨꯒꯜ ꯄꯣꯛꯈ꯭ꯔꯦ ꯍꯜꯂꯣ
ꯍꯜꯂꯣ ꯍꯜꯂꯣ
ꯑꯧ ꯀꯥꯡꯒꯤ ꯋꯥꯔꯤꯁꯨ ꯅꯨꯡꯉꯥꯏꯔꯤ ꯑꯗꯣ ꯍꯧꯖꯤꯛ ꯃꯇꯝꯁꯤꯗ ꯌꯥꯝꯅ ꯍꯥꯏꯞ ꯑꯣꯏꯅ ꯋꯥꯡꯅ ꯆꯠꯂꯤꯁꯤꯗꯤ ꯋꯥꯔꯜ ꯀꯞ ꯀꯤ ꯋꯥꯔꯤꯁꯤꯅꯦꯕ
ꯑꯥ ꯑꯥ
ꯑꯗꯣ ꯃꯌꯥꯝꯅ ꯌꯥꯝ ꯄꯥꯝꯅ ꯆꯠꯅꯔꯤꯕ ꯐꯦꯕꯣꯔꯥꯏꯠ ꯑꯣꯏꯅ ꯆꯠꯅꯔꯤꯕ ꯇꯤꯝ ꯑꯃ ꯉꯁꯤ ꯄꯈ꯭ꯔꯦ ꯄꯣꯔꯇꯨꯒꯜ ꯄꯣꯛꯈ꯭ꯔꯦ ꯉꯁꯤ
ꯍꯣꯏ ꯑ ꯔꯣꯅꯥꯜꯗꯣꯒꯤ ꯐꯦꯟꯈꯩꯗꯤ ꯍꯦꯛꯇꯥꯛ ꯑꯉꯛꯄ ꯐꯪꯅ ꯃꯊ꯭ꯋꯥꯏ ꯋꯥꯖꯕ ꯀꯥꯞꯅꯕ ꯑ ꯃꯌꯥꯝ ꯊꯣꯛꯇꯕꯁꯨ ꯅꯠꯇꯦꯕꯀꯣ ꯐꯨꯠꯕꯣꯜꯕꯨ ꯄꯥꯝꯖꯕ ꯑꯗꯩ ꯑꯩꯅ ꯀꯩꯅꯣꯝꯃ ꯌꯦꯡꯖꯩ ꯑꯩꯈꯣꯏꯒꯤ ꯁꯥꯒꯩꯒꯤ ꯅꯨꯄꯥ ꯑꯃꯈꯛꯅ ꯑꯩ ꯊꯥꯒꯠꯂꯛꯑꯦ ꯑꯩ ꯁꯣꯝꯗꯁꯨ ꯁꯤꯌꯥꯔ ꯇꯧꯖꯔꯛꯀꯦ ꯃꯣꯏꯅ ꯃꯥꯅ ꯑꯩꯈꯣꯏꯒꯤ ꯆꯥꯎꯕꯅ ꯐꯨꯠꯕꯣꯂꯔ ꯅꯦꯁꯅꯦꯜ ꯄ꯭ꯂꯦꯌꯥꯔꯗꯨ ꯈꯪꯕꯤꯕ꯭ꯔꯥ ꯅꯨꯄꯤ ꯆꯥꯎꯕ ꯃꯃꯤꯡ ꯑ ꯍꯣꯏ ꯍꯣꯏ ꯃꯦꯖꯤꯛꯂ ꯑꯥꯎ ꯀꯩꯀꯩ ꯈꯔ ꯂꯩꯔꯣꯏ ꯍꯦꯟꯖꯥꯡ ꯅꯥꯄꯤ ꯀꯩꯅꯣꯗꯣ ꯇꯤꯜꯍꯧ ꯃꯄꯨꯟ ꯃꯄꯨꯟꯗꯣ ꯑ ꯂꯩꯔꯝꯃꯅꯤ ꯀꯩꯅꯩꯅꯣ ꯑꯣ ꯑꯗꯨ ꯃꯦꯖꯤꯛ ꯂꯦꯛ ꯀꯧꯕ꯭ꯔꯣ ꯑꯗꯨꯏ ꯅꯨꯄꯤꯗꯣ
ꯅꯠꯇ ꯃꯦꯁꯤ ꯃꯦꯁꯤ ꯃꯖꯤ ꯂꯒ ꯆꯥꯎꯕꯅ ꯃꯥꯅ ꯃꯦꯁꯤ ꯌꯥꯝ ꯄꯥꯝꯖꯩ ꯍꯥꯏꯕꯅꯦꯕ ꯃꯁꯤ ꯄꯥꯝꯖꯕꯁꯦ ꯃꯁꯛꯀꯤ ꯅꯠꯇꯦ ꯑꯗꯨꯒꯤ ꯅꯠꯇꯦꯅ
ꯃꯥꯅꯦ ꯃꯥꯅꯦ ꯃꯥꯒꯤ ꯃꯥꯅ ꯄꯥꯝꯖꯔꯤꯁꯦ ꯃꯥꯒꯤ ꯃꯈꯣꯡꯗꯨꯗꯅꯦ ꯍꯥꯏꯀꯣ
ꯎꯝ
ꯃꯥꯒꯤ ꯃꯈꯣꯡꯗꯣ ꯃꯌꯥꯝꯅ ꯇꯧꯕ ꯉꯝꯗꯕ ꯀꯩꯅꯣꯗꯣ ꯍꯣꯏ ꯔꯣꯅꯥꯜꯗꫭꯁꯨ ꯍꯩ ꯑꯃꯁꯨ ꯍꯩ ꯑꯗꯣ ꯍꯦꯔꯃꯕꯥ ꯔꯣꯅꯥꯜꯗꯣ ꯍꯩ ꯂꯣꯏꯅ ꯍꯩ ꯑꯗꯣ ꯗꯥꯛꯇꯔꯗꯩ ꯆꯃꯦ ꯀꯩꯅꯣꯗꯣ ꯀꯦꯟ ꯀꯩꯀꯩ ꯇꯤꯐꯤꯟ ꯀꯩꯀꯩꯗꯨ ꯑꯃꯨꯛ ꯄꯨꯔꯛꯑꯣ
ꯍꯥꯎ ꯀꯥꯏ ꯇꯨ ꯀꯁ ꯐꯔꯦ ꯐꯣꯟ ꯊꯧ ꯀꯥꯏꯁ ꯀ
ꯍꯜꯂꯣ
ꯍꯜꯂꯣ
ꯑ ꯑꯥ ꯑꯗꯣ ꯃꯥꯅ ꯍꯥꯏꯕꯗ ꯌꯥꯝꯅ ꯐꯖꯩ ꯉꯁꯥꯏ ꯍꯥꯏ ꯃꯇꯦꯛ ꯑꯃ ꯇꯥꯔꯦ ꯑꯗꯨ ꯁꯣꯝꯁꯨ ꯁꯣꯝꯁꯨ ꯇꯥꯈ꯭ꯔꯕꯣ ꯍꯥꯟꯅ
ꯇꯔꯦ
ꯑꯣ ꯑꯣ
ꯉꯁꯥꯏ ꯇꯔꯦ
ꯊ ꯍꯥꯥ ꯑ ꯃꯥꯅ ꯍꯥꯏꯕꯁꯤ ꯀꯩꯅꯣꯅꯤ ꯔꯣꯅꯥꯜꯗꯣꯁꯨ ꯍꯩ ꯑꯗꯒꯤ ꯑꯝꯕꯥꯄꯦ ꯍꯣꯏ ꯂꯣꯏ ꯂꯣꯏꯅ ꯐꯖꯩꯕ ꯁꯥꯟꯅꯩ ꯃꯥꯏ ꯃꯥꯏ ꯉꯝꯅꯅꯕ ꯁꯥꯟꯅꯩ ꯑꯗꯨꯕꯨ ꯑꯆ ꯑꯗꯣ ꯉꯝꯅ ꯉꯝꯅꯕ ꯂꯣꯏ ꯁꯥꯟꯅꯩ ꯑꯗꯨꯕꯨ ꯃꯦꯠꯁꯤ ꯍꫭꯏꯒ ꯔꯣꯅꯥꯜꯗꯣ ꯑꯣꯏꯒꯒꯤ ꯈꯦꯠꯅꯕꯁꯦ ꯃꯦꯁꯤ ꯑꯣꯏꯅ ꯑ ꯕꯣꯟꯁꯦ ꯃꯥꯅ ꯂꯤꯠ ꯂꯤꯠꯇꯅ ꯑꯗꯒꯤ ꯃꯊꯟꯇ ꯆꯦꯟꯁꯤꯜꯂ ꯇꯧꯕꯒꯤ ꯆꯥꯡꯁꯦ ꯈꯔ ꯋꯥꯠꯂꯦꯅ ꯍꯥꯏ ꯃꯦꯁꯤꯅ ꯑꯗꯨꯒꯤꯁꯦ ꯌꯥꯝꯅ ꯀꯩꯅꯣ ꯐꯥꯁ ꯑꯣꯏꯌꯦ ꯍꯥꯏꯕ ꯀꯣ ꯍꯩ ꯍꯥꯏ ꯑꯗ ꯑꯗꯨ ꯑꯗꯨꯒꯤ ꯄꯥꯝꯖꯕꯅꯦꯅ ꯍꯥꯏ ꯆꯨꯝꯕꯨꯗꯤ ꯆꯨꯝꯃꯤꯀꯣ
ꯎꯝ
ꯍꯩꯇꯕ ꯅꯠꯇꯦꯕ ꯔꯣꯅꯥꯜꯗꯨ ꯍꯣꯏꯁꯨ ꯀꯩꯁꯨ ꯑꯗꯣ ꯃꯥ ꯃꯦꯁꯤꯅ ꯇꯧꯔꯤꯕ ꯑꯗꯨꯃꯥꯏꯅꯗꯤ ꯇꯧꯕ ꯉꯝꯗꯕ꯭ꯔꯅ ꯈꯜꯂꯦ
ꯑꯣ
ꯀꯩ ꯌꯦꯟꯖꯥꯡ ꯆꯥꯕꯤꯔꯒꯦ ꯀꯩꯅꯣ ꯋꯥꯔꯜ ꯀꯞꯁꯨ ꯋꯥꯔꯜꯗ ꯀꯞꯅꯤ ꯑꯗꯣ ꯁꯣꯝꯅ ꯀꯥ ꯁꯣꯝꯅ ꯄꯥꯝꯖꯔꯤꯕ ꯇꯝꯖꯤꯅ ꯀꯔꯝꯕ ꯀꯟꯇ꯭ꯔꯤꯒꯤ ꯀꯟꯇ꯭ꯔꯤꯅꯣ ꯑꯨꯛꯇꯪ ꯍꯥꯏꯕꯤꯕ ꯌꯥꯒꯗ꯭ꯔꯣ
ꯄꯥꯝꯖꯕꯗꯤ ꯑꯩꯈꯣꯏꯗꯤ ꯑꯥꯔꯖꯦꯟꯇꯤꯅꯥ ꯄꯥꯝꯖꯩ ꯑꯗꯨ ꯑꯣꯏꯔꯁꯨ ꯀꯥꯕꯗꯤ ꯐ꯭ꯔꯥꯟꯁꯇ ꯀꯥꯗꯧ ꯃꯥꯜꯂꯦ
ꯑꯣ ꯑꯩꯁꯨ ꯐ꯭ꯔꯥꯟꯁꯇ ꯐꯦꯚꯔ ꯂꯩ ꯑꯩꯁꯦ ꯐ꯭ꯔꯥꯟꯁꯀꯤ ꯀꯩꯅꯣꯗ ꯄꯥꯝꯃꯦ ꯀꯥꯒꯗꯧ ꯃꯥꯜꯂꯦ ꯑꯗꯣ ꯍꯟꯗꯛꯀꯤ ꯒꯣꯜꯗꯟ ꯕꯨꯠꯁꯤꯗꯤ ꯀꯅꯥꯅ ꯇꯣꯡꯗꯧ ꯃꯥꯟꯒꯦ ꯀꯃꯥꯏꯅ ꯇꯧꯒꯦ
ꯍꯧꯖꯤꯛ ꯆꯞ ꯃꯥꯟꯅꯔꯤꯑ ꯍꯂꯥꯜꯅꯦ ꯑꯝꯕꯥꯄꯦꯅꯦ ꯔꯣꯅꯥꯜꯗꯣꯅꯦ ꯆꯞ ꯃꯥꯟꯅꯔꯤ ꯃꯣꯏ ꯑꯍꯨꯝ ꯃꯣꯏ ꯑꯍꯨꯝ ꯇꯔꯦ ꯇꯔꯦ ꯆꯜꯂꯒ
ꯀꯩꯅꯣꯗꯤ ꯃꯦꯛꯁꯤꯗꯤ
ꯃꯦꯁꯤꯖꯨ ꯌꯥꯎꯔꯤ
ꯑꯗꯣ ꯑ ꯑ ꯃꯦꯛꯁꯤꯒ ꯃꯣꯏ ꯃꯣꯏ ꯑꯌꯣ ꯀꯩꯅꯣ ꯇꯧꯔꯒ ꯑꯗꯨꯗꯤ ꯍꯧꯖꯤꯛ ꯃꯈꯥ ꯇꯥꯅ ꯑ ꯔꯣꯅꯥꯜꯗꯣ ꯁꯤꯃꯗꯤ
ꯑꯣ ꯑꯣ ꯔꯣꯅꯥꯜꯗꯣ ꯍꯥꯏꯕ ꯅꯠꯇꯦ ꯍꯥꯏꯗꯣ ꯃꯦꯁꯤ ꯍꯥꯏꯕꯅꯦ ꯔꯣꯅꯥꯜꯗꯣꯗꯤ ꯒꯣꯜ ꯑꯅꯤꯈꯤꯛꯇꯅꯦ ꯆꯟꯕ ꯍꯟꯗꯛꯀꯤ
ꯍꯣꯏ ꯎꯝ ꯔꯥ ꯀꯩꯅꯣꯗꯤ ꯑ ꯑꯇꯩ ꯑꯇꯩ ꯃꯣꯏꯒꯤ ꯇꯤꯝꯖꯤꯡꯖꯦ ꯂꯣꯏꯟ ꯁꯥꯟꯅꯕ ꯌꯥꯎꯔꯛꯈꯤꯗ꯭ꯔꯥ ꯍꯧꯖꯤꯛ ꯑ ꯃꯣꯏꯒꯤ ꯒꯣꯜꯗꯜ ꯆꯥꯟꯁ
ꯍꯤꯡ ꯍꯤꯡꯍꯧꯕ ꯃꯇꯝꯗ ꯒꯣꯜꯗꯟ ꯕꯨꯠꯀꯤ ꯆꯥꯟꯁ ꯋꯥꯡꯅ ꯂꯩꯁꯦ ꯍꯂꯥꯜꯅꯦ
ꯑꯥ ꯑ ꯑ ꯕꯥꯄꯦꯅꯦ ꯃꯣꯏ ꯇꯤꯝꯖꯤ ꯅꯣꯛ ꯑꯥꯎꯠꯇꯩ ꯃꯄꯥꯟ ꯊꯣꯛꯇ꯭ꯔꯤꯕꯀꯣ
ꯑ ꯅꯣꯔꯋꯦ ꯆꯪꯉꯛꯈ꯭ꯔꯦ ꯁꯦꯃꯤꯐꯥꯏꯅꯦꯜ ꯑ ꯀ꯭ꯋꯥꯇꯔ ꯐꯥꯏꯅꯦꯜ ꯆꯪꯉꯛꯈ꯭ꯔꯦ ꯅꯣꯔꯋꯦ ꯑꯗꯣ ꯅꯣꯔꯋꯦꯒꯤ ꯅꯣꯔꯋꯦꯒꯤ ꯄ꯭ꯂꯦꯌꯔꯅꯤ ꯍꯂꯥꯜ ꯍꯥꯏꯖꯦ
ꯑꯥ
ꯐ꯭ꯔꯥꯟꯁ ꯆꯪꯉꯛꯈ꯭ꯔꯦ ꯐ꯭ꯔꯥꯟꯁꯀꯤ ꯄ꯭ꯂꯦꯌꯔꯅꯤ ꯑꯝꯕꯥꯄꯦ
ꯍꯥꯥ
ꯑꯥꯔꯖꯦꯟꯇꯤꯅꯥ ꯆꯪꯉꯛꯈ꯭ꯔꯦ ꯑꯥꯔꯖꯦꯟꯇꯤꯅꯥꯒꯤ ꯄ꯭ꯂꯦꯌꯔꯅꯤ ꯃꯦꯁꯤꯁꯤꯅ ꯑꯗꯨꯅ ꯆꯉꯛꯄ ꯇꯤꯝ ꯇꯤꯝꯗ ꯂꯩꯍꯧꯔꯤꯖꯦ ꯃꯣꯏ ꯃꯣꯏ ꯑꯅꯤ ꯃꯣꯏ ꯑꯍꯨꯝꯖꯦ ꯂꯩꯔꯤ ꯆꯞ ꯃꯥꯟꯅꯅ ꯇꯔꯦꯠ ꯇꯔꯦꯠ ꯆꯜꯂꯒ
ꯑꯥ ꯑꯣ ꯍꯣꯔꯦꯜ ꯍꯣꯔꯦꯟꯗꯤ ꯄꯨꯡ ꯀꯌꯥꯗꯩ ꯂꯩꯒꯦ ꯕꯣꯜ ꯃꯥꯄꯟ ꯃꯈꯥꯏꯗꯩ ꯑꯃ ꯂꯩ ꯍꯥꯏꯒꯨꯝ ꯇꯧꯏ ꯑꯔꯖꯦꯟꯇꯤꯅꯥꯔ ꯀꯩꯅꯣ
ꯀꯅꯥ
ꯑꯔꯖꯦꯟꯇꯤꯅꯥ
ꯀꯩꯗꯧꯋꯦꯕ
ꯍꯣꯔꯦꯟ ꯄꯨꯡ ꯃꯥꯄꯟ ꯃꯈꯥꯏꯗ ꯂꯩ ꯍꯥꯏꯒꯨꯝ
ꯂꯩꯌꯦꯕ ꯑꯔꯖꯦꯟꯇꯤꯅꯥꯒ ꯏꯖꯤꯞꯠ ꯀ ꯂꯩ
ꯑ ꯑꯗꯨꯝ ꯑꯥꯔꯖꯦꯟꯇꯤꯅꯥꯅ ꯑꯗꯨꯝ ꯀꯥꯗꯧ ꯃꯥꯜꯂꯤꯗꯀꯣ
ꯎꯂꯥ ꯐꯨꯠꯕꯣꯜꯁꯦ ꯂꯛꯇꯁꯨ ꯂꯩꯕꯅꯤꯅ ꯍꯥꯏꯕ ꯉꯝꯗꯦ
ꯎꯝ
ꯆꯞ ꯃꯥꯟꯅꯅ ꯍꯩꯕ ꯇꯤꯝ‌ ꯑꯣꯏꯗꯣꯏꯅꯤ ꯑꯗꯨꯝ ꯁꯤ ꯃꯅꯨꯡ ꯆꯪꯉꯛꯏꯖꯤꯡꯖꯤꯗꯤ ꯍꯩꯕꯖꯦ ꯀꯥꯕꯛ ꯀꯥꯕꯛ ꯃꯥꯟꯅꯔꯕ ꯉꯥꯛꯇꯅꯦꯕ
ꯃꯥꯅꯦ ꯃꯥꯅꯦ ꯑ ꯁꯤꯅ ꯌꯥꯝ ꯀꯟꯅ ꯑ ꯂꯤꯡꯉꯤꯁꯤꯅ ꯌꯥꯝ ꯊꯤꯅ ꯅꯣꯞꯄꯦ ꯍꯥꯏꯕꯗꯨꯃꯗꯤ ꯌꯥꯗ꯭ꯔꯦꯕ ꯒ꯭ꯔꯨꯞ ꯑꯃꯃꯝꯒꯤ ꯂꯤꯛꯒ꯭ꯔꯥꯎꯟꯗꯒꯤ ꯈꯟꯒꯠꯂ ꯆꯪꯉꯛꯑꯕꯅꯦꯕ ꯅꯠꯇ꯭ꯔꯥ
ꯃꯥꯅꯦ
ꯎꯝ ꯍꯥꯏꯖꯅꯣ ꯍꯥꯏꯗꯤ ꯕꯣꯟꯖꯦ ꯌꯥꯝ ꯊꯋꯥꯏ ꯌꯥꯎꯅ ꯁꯥꯟꯅꯖꯔꯝꯃꯦ ꯑꯩ ꯀꯩꯅꯣ ꯏꯟꯖꯨꯔꯤ ꯑꯣꯏꯕꯗꯒꯤ ꯇꯣꯛꯈꯤꯕꯅꯦ ꯍꯥꯏꯗꯤ ꯈꯨꯖꯦ ꯈꯨ ꯈꯨꯖꯦ ꯁꯣꯛꯈꯤꯕ ꯑꯗꯨꯗꯒꯤ ꯑꯩ ꯇꯣꯛꯈꯤꯕꯅꯦ ꯑꯩꯖꯨ ꯑꯁꯥꯌꯥꯝ ꯆꯥꯎꯅ ꯆꯪꯉꯦ ꯑꯗꯣ ꯑꯩ ꯏꯆꯥ ꯅꯨꯄꯥꯖꯦ ꯍꯧꯖꯤꯛ ꯃꯥꯖꯨ ꯕꯣꯜꯗ ꯊꯋꯥꯏ ꯌꯥꯝ ꯌꯥꯎꯋꯤ ꯑꯗꯨ ꯎꯝ ꯁꯥꯟꯅꯍꯜꯂꯖꯤꯔꯖꯨ ꯈꯜꯂꯦ ꯑꯗꯣ ꯑꯈꯣꯏꯒꯤ ꯁꯥꯟꯅꯕꯒ ꯑ ꯂꯥꯏꯔꯤꯛꯀ ꯏꯗꯨꯨꯀꯦꯁꯟ ꯂꯥꯏꯟꯒꯁꯤꯗꯤ ꯑ ꯅꯛꯁꯟꯅꯕ ꯏꯌꯥ ꯌꯥꯗꯦ ꯍꯥꯏ ꯍꯥꯏꯇꯥꯔꯦꯀꯣ ꯃꯥꯖꯦ ꯍꯜꯂꯛꯑꯀꯥꯟꯗ ꯑ ꯕꯥꯕꯥꯥ ꯋꯥꯔꯦ ꯍꯥꯏꯔꯠ ꯇꯨꯝꯈꯤꯕꯒꯨꯝꯕ ꯑꯗꯒꯤ ꯄꯣꯊꯥꯔꯒ ꯂꯩꯊꯣꯛꯈꯤꯕꯒꯨꯝꯕ ꯇꯧꯋꯦ ꯑꯣ ꯑꯩꯅ ꯀꯩꯅꯣ ꯑꯗꯨꯗ ꯁꯨꯝ ꯎꯔꯛꯄꯗꯒꯤ ꯁꯥꯟꯅꯕꯁꯦ ꯈꯤꯇꯪ ꯂꯥꯞꯊꯣꯛꯍꯟꯁꯤꯔꯥꯁꯨ ꯈꯜꯂꯤꯦ ꯑꯗꯨ ꯍꯧꯖꯤꯛ ꯍꯧꯖꯤꯛ ꯁꯥꯟꯅꯕ ꯑꯗꯩ ꯐꯤꯖꯤꯛ ꯀꯀꯦꯜ ꯌꯥꯎꯗ꯭ꯔꯗꯤ ꯂꯥꯏꯔꯤꯛ ꯐꯅ ꯍꯩꯔꯁꯨ ꯌꯥꯕ ꯅꯠꯇꯦꯀꯣ ꯁꯣꯝꯅ ꯍꯦꯟꯅ ꯈꯪꯕꯤꯝꯃꯅꯤ
ꯎꯝ ꯃꯥ ꯃꯥꯅꯦ ꯇꯥꯏꯌꯦ ꯇꯥꯏ
ꯍ ꯁꯣꯝꯅꯁꯨ ꯀꯩꯅꯣ ꯅꯨꯡꯉꯥꯏ ꯅꯨꯡꯉꯥꯏꯕ ꯋꯥꯔꯤ ꯑꯗꯒꯤ ꯀꯩꯅꯣ ꯇꯧꯔ ꯑꯩꯈꯣꯏꯅꯁꯨ ꯅꯪꯅꯁꯨ ꯃꯄꯥꯟ ꯈꯔ ꯊꯣꯛꯄꯅꯤꯅ ꯑꯗꯒꯤ ꯁꯤꯌꯥꯔ ꯇꯧꯕꯤꯔꯛꯑꯣ ꯈꯤꯇꯪ ꯋꯥꯔꯤ ꯋꯥꯇꯥꯏꯗꯣ ꯑꯗꯨꯝ ꯁꯥꯟꯅꯁꯦ
ꯍ ꯃꯊꯪꯒꯤ ꯀꯣꯜꯗ ꯑꯃꯨꯛ ꯃꯊꯪꯒꯤ ꯀꯣꯜꯗ ꯑꯃꯨꯛ ꯁꯥꯟꯅꯔꯁꯤ
ꯍꯣꯏ ꯍꯣꯏ ꯐꯔꯦ ꯊꯝꯃꯒꯦ
ꯎꯝ